ꯇꯥꯏꯌꯦ ꯑꯩꯒꯤ ꯁꯤꯡꯖꯨ ꯆꯥꯕꯩ ꯋꯥꯔꯤ ꯂꯤꯕ ꯂꯣꯏꯗ꯭ꯔꯤꯌꯦꯅꯦ ꯅꯪꯒꯤꯗ
ꯍꯣꯏ ꯑꯗꯨꯗ ꯃꯇꯝ ꯇꯥꯔꯕ ꯃꯥꯜꯂꯦ
ꯑꯩ ꯑꯗꯨ ꯅꯍꯥꯟ ꯅꯍꯥꯟ ꯅꯣꯡꯃꯁꯦ ꯏꯆꯦ ꯑꯩꯈꯣꯏꯅꯤ ꯂꯩꯃꯤꯟꯅꯕꯅꯦꯕꯀꯣ ꯅꯣꯡꯃꯁꯦ ꯏꯆꯦꯗꯤ ꯊꯕꯛ ꯆꯠꯅꯤꯡꯉꯥꯏ ꯆꯥꯛ ꯆꯥꯔꯒ ꯆꯠꯈ꯭ꯔꯦꯕ ꯑꯩꯁꯦ ꯏꯊꯟꯇ ꯃꯣꯔꯣꯛꯇꯣ ꯃꯦꯠꯂꯒ ꯁꯤꯡꯖꯨꯗꯣ ꯁꯦꯝꯒꯦ ꯍꯥꯏꯅ ꯑꯩ ꯏꯊꯟꯗ ꯃꯣꯔꯣꯛꯁꯦ ꯃꯦꯠꯂꯦ ꯃꯦꯠꯂꯒ ꯑꯩ ꯆꯥꯔꯦ ꯑꯥ ꯁꯥꯕ ꯍꯥꯏꯖꯦ ꯈꯪꯗꯦ ꯅꯨꯡꯁꯤꯠ ꯌꯥꯎꯕꯒꯤꯔꯥ ꯃꯣꯔꯣꯛ ꯈꯛꯇ ꯁꯥꯕ꯭ꯔꯥ ꯈꯪꯗꯦ ꯌꯥꯝ ꯅꯥꯕꯗꯣ ꯈꯪꯕ꯭ꯔꯥ
ꯍꯣꯏ
ꯑꯥ ꯑꯩꯒꯤ ꯑꯩꯅ ꯄꯨꯡ ꯑꯥ ꯅꯤꯄꯥꯥꯟ ꯃꯥ ꯃꯥꯄꯜ ꯇꯔꯥ ꯇꯥꯗ꯭ꯔꯤꯉꯩꯗ ꯆꯥꯛ ꯆꯥꯕꯅꯦꯕꯀꯣ ꯄꯨꯛ ꯅꯥꯃꯟꯗꯅ ꯑꯩꯒꯤ ꯔꯨꯝꯗ ꯏꯊꯟꯇ ꯆꯠꯂꯤꯅꯤꯅꯦ ꯑꯩꯁꯦ ꯂꯦꯞꯈꯠꯄ ꯉꯝꯗꯕꯤꯗ ꯒ꯭ꯔꯣ ꯒ꯭ꯔꯣ ꯎꯪꯉꯦ ꯎꯪ ꯎꯪ ꯎꯪꯉꯒ ꯐ꯭ꯔꯤꯖꯇꯣ ꯍꯥꯡꯗꯣꯛꯑꯦ ꯐ꯭ꯔꯤꯖꯇꯣ ꯏꯁꯤꯡ ꯏꯪꯕꯗꯣ ꯊꯝꯃꯦ ꯂꯧꯊꯣꯛꯑꯒ ꯑꯩꯒꯤ ꯄꯨꯛꯇ ꯂꯣꯏꯅ ꯅꯞꯄꯦꯕ ꯅꯥꯃꯟꯗꯅꯀꯣ ꯑꯗꯨꯒ ꯅꯞꯄꯗ ꯅꯞꯄꯗ ꯑꯗꯨꯗꯒꯤ ꯃꯇꯨꯡꯗ ꯅꯥꯃꯟꯕꯒꯤ ꯑꯩꯗꯣ ꯑꯗꯨꯝ ꯄꯨꯡ ꯆꯥꯛ ꯑꯩꯅ ꯆꯥꯕ ꯑꯩꯅ ꯆꯥꯔꯝꯕ ꯄ꯭ꯂꯦꯠꯁꯨ ꯐꯦꯡꯗꯣꯛꯇ꯭ꯔꯦꯕ ꯑꯩꯗꯣ ꯑꯗꯨꯒꯤ ꯐꯦꯡꯗꯕꯤ ꯑꯗꯨꯃꯥꯏꯅ ꯊꯝꯕꯒꯤ ꯄꯨꯡ ꯑꯅꯤꯗꯅꯤꯅꯦ ꯑꯩꯅ ꯐꯒꯠꯂꯤꯗꯣ ꯑꯃꯨꯛ ꯋꯥꯕ꯭ꯔꯥ ꯌꯦꯡꯉꯣ ꯑꯗꯨꯁꯨ ꯏꯊꯟꯗ ꯂꯩꯕ ꯑꯗꯨꯗꯤ ꯑꯩꯗꯣ ꯑꯁ ꯑꯩꯒꯤ ꯏꯆꯦ ꯊꯕꯛ ꯆꯠꯄꯗꯣ ꯏꯆꯦꯗ ꯐꯣꯟ ꯇꯧꯔꯒ ꯑꯁ ꯑꯩꯗꯣ ꯌꯥꯝ ꯋꯥꯔꯦ ꯍꯥꯏꯁꯤꯔꯥ ꯍꯥꯏꯅꯗꯤ ꯈꯟꯕꯅꯦꯕ ꯑꯗꯨꯕꯨ ꯑꯁ ꯇꯧꯔꯗꯤ ꯃꯣꯏꯁꯨ ꯍꯜꯂꯛꯄ ꯌꯥꯗꯕꯅꯤꯅ ꯃꯣꯏꯁꯨ ꯀꯩꯅꯣ ꯇꯧꯔꯅꯤꯅ ꯑꯗꯨ ꯅꯨꯃꯤꯠꯇ ꯑꯩꯅ ꯑꯁ
ꯅꯨꯄꯤꯗꯒꯤꯗꯤ ꯅꯨꯄꯥꯅ ꯍꯦꯟꯅ ꯅꯨꯡꯉꯥꯏꯔꯕ ꯃꯥꯜꯂꯦꯗ
ꯈꯪꯗꯦ
ꯈꯪꯗꯦ
ꯅꯨꯄꯤꯗꯤ ꯋꯥꯔꯤꯕꯨꯅꯦ ꯑꯁ ꯑꯩꯅ ꯇꯜꯂꯦꯗ ꯅꯨꯄꯤ ꯑꯣꯏꯅꯤꯡꯗꯦ ꯁꯨꯡꯄꯥꯝ ꯄꯥꯝ
ꯑꯩꯗꯤ ꯅꯨꯄꯥ ꯅꯨꯄꯥ ꯇꯧ ꯁꯨꯇꯧ ꯇꯧꯅꯤꯡꯗꯦ ꯍꯥꯏ ꯍꯥꯏꯕꯤꯌꯨꯔꯥ ꯅꯨꯄꯥꯗꯤ ꯑꯌꯥꯝꯕ ꯅꯣꯏꯗꯤ ꯑꯥ ꯑꯔꯨ ꯑꯔꯨꯕꯗꯣ ꯅꯣꯏꯅ ꯑꯗꯨꯝ ꯄꯥꯏꯌꯦꯅ ꯍꯥꯏꯕꯗꯤ ꯅꯣꯏꯅ ꯑꯥ ꯀꯩꯅꯣ ꯃꯥ ꯑꯔꯨ ꯑꯔꯨꯕꯒꯤ ꯃꯄꯨ ꯑꯣꯏꯌꯦꯅ ꯍꯥꯏꯗꯤ ꯍꯣꯏ ꯅꯨꯞ ꯇꯤ ꯍꯥꯏ ꯅꯣꯏꯅꯗꯤ ꯅꯨꯄꯤꯕꯨꯗꯣ ꯑꯗꯨꯃꯥꯏꯅ ꯇꯧꯗꯦ ꯍꯥꯏꯔꯁꯨ ꯑꯩꯈꯣꯏ ꯅꯨꯄꯤꯗꯤ ꯆꯝꯅ ꯍꯥꯏꯔꯒ ꯑꯗꯨꯝ ꯌꯨꯝꯒꯤ ꯊꯕꯛ ꯇꯧꯕ ꯈꯣꯠꯄ ꯇꯧꯔ ꯑꯗꯨꯝ ꯂꯦꯟꯕ ꯌꯥꯏꯌꯦꯕ ꯅꯣꯏꯗꯤ ꯅꯨꯄꯤ ꯅꯆꯥ ꯂꯩꯔꯣ ꯅꯪ ꯑꯗꯨꯝ ꯆꯥꯛ ꯊꯣꯡꯉ ꯂꯦꯜꯂꯤ ꯗꯤ ꯃꯤꯅ ꯅꯣꯛꯄꯤꯕꯅ ꯁꯤꯔꯅꯦꯕ
ꯅꯠꯇ꯭ꯔ
ꯍꯣꯏꯅꯦ ꯃꯥ ꯃꯥꯒꯤ ꯑꯄꯥꯝꯕꯅꯤꯗꯅ ꯑꯗꯨꯕꯨꯗꯤ
ꯍꯣꯏ ꯑꯩ ꯅꯨꯄꯥ ꯁꯨ ꯑꯣꯏ ꯑꯣꯏꯅꯤꯡꯗꯦ
ꯑꯩꯁꯨ ꯅꯨꯄꯤ ꯁꯨ ꯑꯣꯏ ꯑꯣꯏꯅꯤꯡꯗꯦ ꯌꯦ ꯌꯦꯡꯕꯗ ꯐꯥꯎ ꯇꯜꯂꯦ
ꯅꯨ ꯅꯨꯄꯤ ꯀꯃꯥꯏꯅ ꯇꯧꯕ꯭ꯔꯥꯕ ꯅꯪꯉꯣꯟꯅꯦ ꯅꯁꯥꯗ ꯀꯔꯤ ꯇꯧꯔꯕ
ꯈꯪꯗꯦ ꯅꯨꯄꯤ ꯐꯥꯎ ꯊꯤꯅꯤꯡꯗꯦꯗ ꯑꯥꯏ ꯅꯨꯞ ꯅꯨꯞ ꯄꯤꯒꯤ ꯄꯨꯟꯁꯤꯁꯦ ꯈꯜꯂꯨꯔꯒ ꯑꯩ ꯁꯨꯄꯥꯝ ꯄꯥꯝꯗꯦ
ꯅꯨꯄꯤꯒꯤ ꯄꯨꯟꯁꯤꯕꯨ ꯀꯔꯤ ꯇꯧꯕ꯭ꯔꯣ ꯁꯤꯃꯨꯛ ꯅꯨꯡꯉꯥꯏꯔꯤꯗꯣ
ꯍꯣꯏꯅꯦ ꯅꯣꯏꯅ ꯅꯨꯡꯉꯥꯏꯔꯗꯤ ꯌꯥꯝ ꯐꯩꯅꯦ ꯑꯩꯗꯤ ꯄꯥꯝꯗꯦ ꯍꯥꯏꯕ ꯋꯥꯅꯤ
ꯎꯝ ꯅꯪꯁꯨ ꯎꯝ ꯃꯄꯣꯛ ꯑꯃ ꯂꯩꯔꯝꯃꯗꯤ ꯅꯨꯄꯤ ꯑꯣꯏꯅ ꯄꯣꯛꯑꯗꯤ ꯈꯪꯗꯣꯏꯅ ꯀꯌꯥꯃꯨꯛ
ꯥꯎ
ꯅꯨꯄꯤ ꯑꯣꯏꯅ ꯅꯨꯄꯤ ꯑꯣꯏꯅ ꯄꯣꯛꯄꯁꯦ ꯌꯥꯝ ꯅꯨꯡꯉꯥꯏꯕꯅꯦꯀꯣ ꯑꯩꯗꯤ ꯅꯨꯄꯤ ꯑꯣꯏꯅ ꯑꯗꯨꯝ ꯄꯣꯛꯑꯒ ꯂꯩꯖꯒꯦ ꯃꯄꯣꯛ ꯃꯄꯣꯛ ꯈꯨꯗꯤꯡ
ꯌꯥꯝ ꯐꯕ ꯋꯥꯔꯤꯅꯤ ꯁꯤꯁꯨ
ꯍꯣꯏ ꯏꯁ ꯅꯨꯄꯥ ꯑꯣꯏꯔꯒ ꯂꯩꯕꯗꯣ ꯍꯩꯅꯗꯦ
ꯑꯗꯣ ꯅꯪꯗꯤ ꯀꯣꯂꯦꯖꯀꯨꯝꯕ ꯀꯥꯔꯤꯕ꯭ꯔꯣ
ꯑꯩ ꯅꯍꯥꯟ ꯈꯛꯇ ꯀꯩꯅꯣ ꯂꯣꯏꯕꯅꯦ ꯑꯩꯒꯤ ꯀꯩꯅꯣ ꯂꯣꯏꯕꯅꯦꯕ
ꯒ꯭ꯔꯦꯖꯨꯌꯦꯁꯟ
ꯍꯣꯏ ꯑꯣꯏꯔꯝꯕꯁꯨ ꯌꯥꯏ ꯅꯣꯡꯃ ꯐꯖꯅ ꯍꯥꯏꯒꯦ ꯑꯗꯨꯕꯨꯗꯤ
ꯑꯥꯥ ꯌꯥꯝ ꯐꯩꯅꯦ
ꯅꯣꯡꯃ ꯃꯇꯥꯡ ꯆꯥꯕꯗ ꯀꯣꯐꯤꯔꯥ ꯀꯩꯅꯣꯝꯃ ꯊꯛꯑꯒ ꯂꯤꯗ꯭ꯔꯗꯤ ꯀꯩꯅꯣ ꯨ ꯁꯤꯃꯨꯛ ꯋꯥꯅ ꯇꯝꯔꯛꯄ ꯋꯥꯗꯨꯨꯕꯨ ꯑꯩꯅ ꯆꯍꯤ ꯑꯅꯤ ꯑꯉꯥꯡ ꯑꯣꯏꯔꯤꯉꯩ ꯗꯒꯤ ꯇꯝꯔꯛ ꯋꯥꯅ ꯇꯧꯔꯛꯄꯗꯨꯕꯣ ꯑꯗꯨꯕꯨ ꯀꯩꯝꯇ ꯆꯥꯗꯕꯤꯗ ꯍꯥꯏꯗꯣꯛꯄ ꯌꯥꯗꯦ
ꯐ꯭ꯔꯤꯗ ꯃꯥꯡꯍꯟꯕ ꯌꯥꯗꯦꯕ
ꯍꯣꯏ ꯍꯣꯏ ꯍꯣꯏ
ꯋꯥꯔꯤ ꯐꯥꯎꯂꯨ ꯋꯥꯅꯤ
ꯍꯣꯏ ꯇꯣꯂꯣꯞꯇꯪ ꯆꯥꯗ꯭ꯔꯁꯨꯀꯣ ꯑꯗꯨꯒꯤ ꯑꯩꯅ ꯄꯥꯏꯔꯤꯕ ꯁꯔꯇꯤꯐꯤꯀꯦꯠꯇꯨꯗꯤ ꯃꯃꯟ ꯇꯥꯡꯅ ꯊꯝꯃꯤꯅꯦꯕ
ꯑꯥ ꯇꯥꯡꯅꯥ ꯊꯝꯃꯤꯕ ꯑꯗꯨ ꯄꯤꯊꯣꯛꯄꯈꯛ ꯅꯠꯇꯕ ꯍꯥ ꯍꯥꯏꯗꯣꯛꯄ ꯐꯥꯎ ꯄꯩꯁꯥ ꯑꯥ ꯐ꯭ꯔꯤꯗ ꯍꯥꯏꯗꯣꯛꯄ ꯌꯥꯗꯦꯕ
ꯌꯥꯗꯦ ꯌꯥꯗꯦ ꯑꯩꯅ ꯇꯝꯃꯤꯗꯣ ꯐ꯭ꯔꯤ ꯅꯠ ꯇꯦ ꯄꯩꯁꯥꯅꯦ ꯅꯠꯇ꯭ꯔꯥ ꯑꯗꯨꯒꯤ ꯌꯥꯗꯦ ꯑꯩꯗꯤ
ꯑꯩꯁꯨ ꯑꯩꯁꯨ ꯅꯍꯥꯟꯒꯩꯅ ꯁꯨꯃꯥꯏ ꯇꯧꯔꯃꯗꯤ ꯊꯕꯛ ꯑꯃꯗꯤ ꯐꯪꯗꯧ ꯃꯥꯜꯂꯦꯗ
ꯃꯥꯅꯦ ꯅꯪꯁꯨ ꯑꯗꯨꯃꯥꯏ ꯇꯧꯋꯣꯅ ꯃꯤꯅ ꯍꯪꯉꯗꯤ ꯍꯣꯏ ꯅꯪ ꯑꯩꯒꯤ ꯗꯤꯇꯦꯜꯗꯣ ꯑꯗꯨ ꯑꯩꯒꯤ ꯀꯔꯤ ꯀꯔꯤꯅꯣ ꯈꯪꯅꯤꯡꯉꯗꯤ ꯀꯣꯐꯤ ꯑꯃ ꯊꯛꯃꯤꯟꯅꯁꯦ ꯍꯥꯏꯔꯗꯤ ꯃꯣꯏꯅ ꯀꯣꯐꯤꯒꯨꯝꯕ ꯄꯤꯔꯅꯤꯅ ꯅꯪ ꯑꯗꯨꯃꯥꯏ ꯊꯛꯑꯦ ꯑꯗꯨꯗꯤ
ꯀꯣꯐꯤꯒꯨꯝꯕ ꯍꯣꯏꯅꯦ ꯑꯩ ꯍꯥꯏꯒꯦꯕꯀꯣ
ꯑꯥ
ꯐꯤꯒꯨꯝꯕ ꯊꯛꯃꯤꯟꯅꯔꯒ ꯋꯥꯔꯤ ꯁꯥꯥꯖꯦ ꯍꯥꯏꯔ ꯋꯥꯔꯤꯕꯨꯅꯦ ꯀꯥꯐꯦꯒꯨꯝꯕꯗ ꯆꯠꯂꯦ ꯍꯥꯏꯔꯁꯦꯕꯀꯣ
ꯍꯣꯏ
ꯋꯥꯔꯤ ꯁꯥꯥ ꯂꯣꯏꯔꯀꯥꯟꯗ ꯅꯪ ꯄꯤꯕꯤꯔꯣꯀꯣ ꯍꯥꯏꯔꯗꯤ
ꯑꯗꯨꯃꯥꯏ ꯍꯥꯏꯔꯗꯤ ꯅꯪꯅ ꯑꯩꯒꯤ ꯋꯥꯔꯤ ꯇꯥꯒꯗꯕꯅꯤ ꯅꯪꯅ ꯄꯤ
ꯑꯈꯣꯏꯅꯦ ꯑꯩꯈꯣꯏꯅ ꯁꯨꯃꯥꯏꯅ ꯈꯜꯂꯁꯨ ꯃꯥ ꯄꯩꯁꯥ ꯄꯨꯔꯛꯔꯛꯇ꯭ꯔꯦ ꯅꯪ ꯂꯩꯔꯗꯤ ꯄꯤꯕꯤꯈ꯭ꯔꯣ ꯀꯥꯏ ꯍꯥꯏꯔꯝꯃꯗꯤ
ꯑꯗꯨ ꯑꯣꯏꯔꯗꯤ ꯑꯗꯨꯃꯥꯏ ꯍꯥꯏꯔꯗꯤꯀꯣ
ꯎꯝ
ꯏꯃꯥꯟꯅꯕ ꯍꯥꯏꯒꯦꯔꯥ ꯏꯃꯥꯟꯅꯕꯤ ꯍꯥꯏꯒꯦꯔꯥ ꯃꯤ ꯑꯃꯗꯣ ꯅꯨꯄꯤ ꯑꯣꯏꯒꯦꯔꯥ ꯅꯨꯄꯥ ꯑꯣꯏꯔꯥ ꯃꯥꯏ ꯑꯣꯏꯔꯅꯤꯅ
ꯑꯥ
ꯑꯗꯨꯗ ꯏꯃꯥꯟꯅꯕ ꯅꯪ ꯀꯩꯅꯣ ꯃꯅꯨꯡ ꯆꯪꯉꯒ ꯁꯦꯡꯕ ꯌꯥꯕ ꯁꯦꯡꯗꯣꯛꯎꯔꯣ ꯍꯥꯏ
ꯑꯗꯨ ꯀꯣꯐꯤꯒꯤ ꯃ ꯄꯩꯁꯥꯁꯨ ꯄꯤꯔꯝꯗꯗꯤ ꯑꯃꯨꯛꯀ ꯆꯥꯛ ꯀꯧꯍꯟꯕ ꯇꯥꯔꯦꯅꯦꯍ
ꯍꯣꯏ ꯀꯩꯅꯣ ꯅꯪꯁꯨ ꯋꯥꯅ ꯑꯉꯥꯡ ꯑꯣꯏꯔꯤꯉꯩꯗꯒꯤ ꯅꯪ ꯒꯤ ꯋꯥꯔꯤ ꯀꯔꯤ ꯀ ꯇꯝꯃꯒ ꯂꯥꯛꯄꯗꯨꯕꯨ ꯌꯥꯝ ꯂꯥꯏꯅ ꯃꯤ ꯑꯥꯏ ꯑꯗꯨꯁꯨ ꯐꯣꯟꯗ ꯐꯣꯟꯗ
ꯐꯖꯅ
ꯑ ꯌꯥꯗꯦ ꯍꯥꯏꯕ ꯑꯩꯗꯤ ꯑꯁꯦꯡꯕ ꯍꯥꯏꯗꯦ ꯑꯣ ꯃꯤꯅ ꯈꯪꯖꯕꯅ ꯈꯪꯕꯅꯦꯀꯣ
ꯎꯝ ꯍꯣꯏ
ꯇꯨꯕꯨ
ꯄꯪꯈꯪ ꯈꯪꯍꯟꯕ ꯌꯥꯕꯗꯤ ꯅꯠꯇꯦꯕ
ꯍꯣꯏ ꯀꯅꯥ ꯈꯪ ꯅꯠꯇ꯭ꯔꯥ
ꯎꯝ ꯀꯥꯎꯗꯨꯅ ꯅꯪ ꯍꯧꯖꯤꯛꯀꯤꯗꯨ ꯀꯥꯎꯗꯅ ꯆꯨꯕꯣ ꯍꯥꯏꯕꯒꯨꯝ ꯇꯧꯋꯤꯅ
ꯍꯥꯥ ꯍꯥꯏꯗꯦ ꯍꯥꯏꯗꯦ ꯍꯥꯏꯗꯦ ꯍꯥꯏꯗꯦ ꯑꯩ ꯍꯥꯏꯕꯗꯤ ꯑꯩ ꯍꯥꯏꯗꯦꯕꯗꯤꯀꯣ ꯑꯩꯅ ꯇꯤꯟꯅꯔꯤꯕ ꯅꯨꯡꯇꯤꯒꯤ ꯐꯣꯟ ꯇꯧꯔꯤꯁꯦ ꯍꯧꯖꯤꯛ ꯑꯩꯈꯣꯏꯅꯤꯅ ꯉꯥꯡꯅꯕ ꯂꯣꯟꯗ ꯉꯥꯛꯇ ꯉꯥꯡꯅꯩꯌꯦ ꯍꯥꯏꯕ ꯈꯪꯕ꯭ꯔꯥ ꯍꯥꯏꯕꯗꯤ ꯏꯃꯥꯟꯅꯕ ꯏꯃꯥꯟꯅꯕꯤꯁꯤꯡꯗꯣ ꯑꯁꯤ ꯂꯣꯟ ꯉꯥꯛꯇ ꯉꯥꯡꯕꯒꯤꯀꯣ ꯑꯩꯗꯤ ꯑꯩꯈꯣꯏꯒꯤ ꯂꯣꯟꯁꯦ ꯄꯥꯛ ꯁꯤꯖꯤꯟꯅꯗꯦ
ꯍꯣꯏꯅꯦ
ꯑꯣ
ꯌꯥꯝ ꯐꯥꯏꯌꯦꯅꯦ ꯑꯗꯨꯗꯤ ꯑꯈꯣꯏꯗꯤ ꯑꯁ ꯌꯨꯝꯗ ꯂꯩꯕꯁꯤꯗꯤ ꯑ ꯂꯣꯟꯖꯦ ꯇꯣꯉꯥꯟꯅ ꯒꯨꯝ ꯉꯥꯡꯅꯤꯉꯥꯏ ꯃꯇꯝ ꯂꯩꯇꯤꯗ ꯑꯁꯦꯡꯕꯅꯤ ꯍꯤꯟꯗꯤꯒꯨꯝꯕꯁꯨ ꯀꯣ ꯑꯩꯈꯣꯏꯅ ꯈꯪꯉꯦ ꯍꯥꯏꯔꯁꯨ ꯉꯥꯡꯊꯣꯛꯄ ꯍꯩꯇꯔꯤ ꯉꯥꯡꯗꯕ ꯀꯨꯏꯔꯕꯅꯤꯅ꯫
ꯍꯣꯏ ꯑꯣꯏꯕꯅꯤ ꯉꯥꯡꯗ꯭ꯔꯗꯤꯀꯣ ꯀꯥꯎꯕꯅꯦꯕ꯫
ꯃꯩꯇꯩꯗꯨꯁꯨ ꯌꯥꯝ ꯂꯨꯕꯒꯨꯝ ꯇꯧꯕꯅꯤ ꯃꯔꯛ ꯃꯔꯛꯇꯗꯤ ꯑꯁ ꯑꯩꯈꯣꯏꯅ ꯇꯥꯊꯣꯛꯄ ꯍꯩꯔꯁꯨ꯫
ꯍꯣꯏ ꯑꯁꯤ ꯃꯩꯇꯩꯂꯣꯟꯁꯤꯕꯨ ꯑꯩꯈꯣꯏꯅ ꯑꯩꯗꯤ꯫ ꯎꯝ ꯀ꯭ꯂꯥꯁ ꯑꯩꯅ ꯍꯧꯖꯤꯛ ꯀ꯭ꯂꯥꯁ ꯏꯂꯕꯦꯟ ꯇꯨꯌꯦꯜꯐꯇꯒꯤꯀꯣ
ꯑꯥ
ꯇꯤꯟꯅꯔꯛꯄꯗꯣ ꯑꯗꯨꯝ ꯑꯩꯅ ꯌꯥꯝꯅ ꯃꯤ ꯑꯇꯣꯞꯄꯗꯤ ꯂꯨꯅ ꯇꯤꯟꯅꯔꯁꯦ ꯃꯣꯏꯒꯤ ꯖꯥꯠ ꯉꯥꯗ ꯑꯗꯨꯝ ꯇꯤꯟꯅꯕꯁꯨ ꯌꯥꯎꯋꯦꯅ꯫
ꯍꫭꯏ
ꯑꯩꯗꯤ ꯂꯨꯅ ꯇꯤꯟꯅꯔꯗꯤ ꯑꯁꯤꯒꯤ ꯑꯦ ꯃꯩꯇꯩꯒꯤ ꯃꯤ ꯉꯥꯛꯇ ꯑꯗꯨꯝ ꯇꯤꯟꯅꯕꯒꯤꯀꯣ꯫ ꯑꯗꯣꯝ ꯉꯥꯡꯈ꯭ꯔꯕꯒꯦ ꯃꯔꯛꯇ ꯀꯥꯎꯔ ꯂꯩ ꯏꯃꯥꯈꯣꯏ ꯐꯥꯎ ꯑꯁꯤ ꯂꯣꯟ ꯉꯥꯡꯔꯤꯅꯦ ꯐꯣꯟ ꯇꯧꯔꯒ ꯇꯥꯕ꯭ꯔꯣ ꯀꯥꯗꯧꯔꯤꯅꯦ ꯑꯩꯗꯤ꯫
ꯍꯗꯤ ꯅꯨꯡꯇꯤꯒꯤ ꯆꯠꯂꯒ ꯉꯥꯡꯉꯨꯔꯕꯅꯤꯅ ꯑꯗꯨꯒꯤ ꯋꯥ ꯑꯣꯏꯅ ꯑꯗꯨꯝ ꯈꯜꯂꯦ꯫
ꯏꯗ ꯆꯨꯈ꯭ꯔꯦꯕ꯫
ꯍꯣꯏ ꯆꯨꯕ꯭ꯔꯦ꯫
ꯅꯨꯡꯉꯥꯏꯔꯦ ꯑꯗꯣ ꯑꯗꯨꯝ ꯖꯥꯠ ꯑꯗꯨꯝ ꯇꯣꯉꯥꯟꯅ ꯇꯤꯟꯅꯕꯁ ꯆꯨ ꯃꯍꯥꯎ ꯑꯃꯅꯦꯕ ꯃꯣꯏꯗꯤ ꯑ ꯈꯪꯗꯦ꯫ ꯍꯥꯏꯕꯗꯤ ꯑꯩꯒꯤ ꯑꯣꯏꯅꯗꯤꯀꯣ ꯑꯗꯨꯝ ꯇꯤꯟꯅꯕ ꯌꯥꯝ ꯅꯨꯡꯉꯥꯏ ꯍꯥꯏꯇꯥꯔꯦ꯫ ꯏꯃꯥꯟꯅꯕꯤ ꯑꯩꯒꯤ ꯕꯦꯁ ꯐ꯭ꯔꯦꯟ ꯀ꯭ꯂꯣꯁ ꯐ꯭ꯔꯦꯟ ꯌꯥꯝ ꯂꯩꯔꯤꯗꯨꯁꯨ ꯑꯁꯤ ꯉꯥꯛꯇꯅꯦꯕꯀꯣ꯫
ꯎꯝ ꯎꯝ
ꯃꯣꯏ ꯑꯗꯨꯝ ꯃꯣꯏꯁꯨ ꯋꯥꯗꯤ ꯌꯥꯝ ꯊꯨꯝꯃꯦꯅ꯫
ꯍꯣꯏ ꯊꯨꯝꯕꯅꯦ꯫
ꯍꯣꯏ ꯃꯥꯗꯤ ꯑꯩꯈꯣꯏꯅ ꯍꯣꯏ ꯑꯩꯈꯣꯏꯅ ꯋꯥꯕ ꯈꯣꯠꯄ ꯍꯥꯏꯕ ꯀꯥꯟꯗ ꯃꯣꯏꯅ ꯑꯩꯈꯣꯏꯕꯨ ꯁꯨꯝꯕꯤꯕ ꯌꯥꯝ ꯍꯩꯕꯅꯦꯕ꯫ ꯑꯦ ꯑꯩꯈꯣꯏ ꯃꯥꯟꯅꯔꯒ ꯀꯣꯜ ꯇꯧꯔꯗꯤ ꯑ ꯑꯗꯨꯗꯣ ꯑꯣꯏꯕ꯭ꯔꯣꯒ ꯇꯧꯔ ꯇꯣꯛꯈ꯭ꯔꯅꯤꯕ꯫
ꯋꯥ ꯃꯈꯥ ꯇꯥꯅꯤꯡꯉꯥꯏ ꯂꯩꯗꯕꯅꯦ ꯈꯣꯏ ꯃꯁꯦꯟꯗꯤ꯫
ꯑꯗꯨꯅꯦ ꯃꯣꯏꯒ ꯇꯧꯔꯗꯤ ꯑꯁ ꯚꯥꯏ ꯑꯗꯨ ꯑꯗꯨꯃꯥꯏꯅ ꯇꯧꯋꯣ ꯀꯔꯤꯝꯇ ꯈꯜꯂꯨ ꯍꯥꯏꯕꯁꯤ ꯋꯥꯈꯜ ꯌꯥꯝꯅ ꯃꯣꯏꯅ ꯍꯦꯟꯅ ꯑꯩꯈꯣꯏꯕꯨ ꯏꯪꯕ ꯄꯤꯕꯗꯣ꯫ ꯑꯗꯨꯃꯥꯏꯅ ꯇꯧꯋꯦ ꯎꯝ꯫
ꯃꯩꯇꯩ ꯃꯆꯥꯁꯤꯡꯖꯦ ꯋꯥꯈꯜꯁꯨ ꯈꯔ ꯄꯤꯛꯄꯅꯦ ꯑꯁꯦꯡꯕ꯫ ꯑꯗꯨꯒꯤ ꯀꯩ ꯍꯥꯏꯁꯦꯔ ꯋꯥꯉꯥꯡ ꯁꯥꯉꯥꯡꯗꯨꯁꯨ ꯑꯗꯨꯝ꯫ ꯌꯥꯝ ꯀꯨꯞꯅꯀꯣ ꯃꯈꯥ ꯇꯥꯅ ꯌꯥꯝ ꯉꯥꯡꯕ ꯍꯩꯕꯅꯦ꯫
ꯑꯥ ꯑꯗꯨ ꯍꯣꯏ ꯑꯗꯨ ꯑꯩꯅ ꯇꯤꯟꯅꯕ ꯏꯃꯥꯟꯅꯕꯤꯒꯨꯝꯕꯗꯤꯀꯣ ꯑꯩ ꯏꯃꯥꯟꯅꯕ ꯌꯥꯝ ꯇꯤꯟꯅꯩꯌꯦ ꯑꯗꯨ ꯃꯣꯏꯁꯨ ꯑ ꯍꯣꯏ ꯃꯤꯅꯗꯤ ꯍꯥꯏꯕꯗꯤ ꯍꯣꯏ ꯑꯩꯒꯤ ꯀꯩꯅꯣꯅꯗꯤ ꯄꯥꯝꯗꯦ ꯑꯣꯏꯔꯁꯨ ꯐ꯭ꯔꯦꯟ ꯑꯣꯏꯅꯗꯤ ꯌꯥꯝꯅ ꯑꯩꯅ ꯌꯥꯝꯅ ꯅꯨꯡꯁꯤꯅ ꯂꯣꯏꯅꯕ ꯍꯥꯏꯇꯥꯔꯦ ꯑꯗꯣ ꯃꯃꯥ ꯃꯄꯥꯁꯨ ꯂꯣꯏ ꯈꯪꯉꯦꯕꯀꯣ ꯑꯁ ꯏꯃꯥꯟꯅꯕꯤꯒꯤ ꯏꯃꯨꯡꯁꯤꯗꯤ ꯑꯩꯉꯣꯟꯗ ꯃꯣꯏꯒꯤ ꯆꯥꯛꯀꯧꯕ ꯂꯩꯕꯁꯨ ꯀꯧꯔꯤꯅꯤꯅꯦ ꯑꯩꯉꯣꯟꯗ ꯀꯧꯔꯤꯅꯦ ꯑꯁ꯫ ꯅꯨꯡꯁꯤꯕꯅꯦ ꯗꯤ ꯆꯥꯛ ꯆꯥꯅꯤꯡꯉꯥꯏ ꯂꯥꯛꯑꯣ ꯍꯥꯏꯗꯤ ꯃꯆꯥꯅꯨꯄꯤꯒꯤ ꯃꯆꯥꯅꯨꯄꯤꯒꯨꯝꯅ ꯈꯟꯕꯤꯌꯦꯕ ꯂꯨꯅ ꯍꯣꯏ꯫
ꯏꯆꯥꯟꯅꯨꯄꯤ ꯑꯃꯁꯨ ꯏꯃꯥꯕꯣꯛ ꯃꯆꯥꯥꯅꯦꯕ ꯏꯆꯟꯅꯨꯄꯤ ꯍꯥꯏꯁꯦ ꯃꯥꯕꯨ ꯃꯆꯥ ꯍꯥꯏꯁꯤꯁꯨ ꯃꯥꯁꯦ ꯑꯉꯥꯡ ꯑꯣꯏꯔꯤꯉꯩꯗꯒꯤ ꯍꯣꯁꯇꯦꯜꯗ ꯊꯝꯂꯛꯄꯅꯦꯕ
ꯎꯝ
ꯑꯗꯨ ꯑꯉꯥꯡꯗꯨꯒꯤ ꯃꯥꯁꯦ ꯇꯤꯟꯅꯔꯛꯄ ꯃꯃꯥꯟꯅꯕꯤꯁꯤꯡꯒꯁꯦ ꯑꯗꯨꯝ ꯑꯩꯈꯣꯏ ꯀꯕꯨꯏꯒꯤ ꯄ꯭ꯔꯣꯒ꯭ꯔꯥꯝ ꯂꯩꯔꯖꯨ ꯃꯩꯇꯩꯒꯤ ꯄ꯭ꯔꯣꯒ꯭ꯔꯥꯝ ꯂꯩꯔꯁꯨ ꯆꯠꯇꯕ ꯂꯩꯇꯦ
ꯑꯗꯨꯅꯤ ꯑꯥ ꯃꯣꯏꯒꯤ ꯅꯤꯡꯉꯣꯜ ꯆꯥꯛꯀꯧꯕꯗꯣ ꯑꯩꯉꯣꯟꯗ ꯗꯦꯈꯤꯅ ꯄꯤꯔꯛꯑꯥꯒ ꯑꯁ ꯌꯥꯝ ꯅꯨꯡꯁꯤꯌꯦ ꯑꯩ ꯑꯩꯒꯤ ꯐꯅꯦꯛꯁꯨ ꯑꯃ ꯄꯤꯌꯦ ꯐꯩꯅꯦꯛ ꯑꯃꯒ ꯑꯗꯨꯒ ꯂꯨꯄꯥ ꯆꯅꯤꯁꯨ ꯄꯤ ꯑꯗꯣ ꯍꯥꯏꯕꯗꯤ ꯅꯨꯡꯁꯤꯅ ꯎꯠ ꯎꯠꯄꯗꯣ ꯍꯥꯏꯗꯤ ꯍꯣꯏ ꯃꯣꯏꯅ ꯌꯥꯝꯅ ꯅꯨꯡꯁꯤꯅ ꯂꯨꯅ ꯈꯟꯕꯒꯤꯀꯣ ꯑꯩꯁꯨ ꯌꯥꯝ ꯅꯨꯡꯁꯤꯅ ꯈꯜꯂꯦ ꯍꯥꯏꯇꯥꯔꯦ
ꯍꯣꯏ ꯇꯧꯕꯤꯃꯟ ꯈꯪꯗ꯭ꯔꯗꯤ ꯌꯥꯗꯦ ꯑꯩꯈꯣꯏꯁꯨ ꯑꯗꯣ ꯃꯣꯏꯅ ꯑꯩꯈꯣꯏꯕꯨ ꯃꯆꯥ ꯑꯗꯨꯃꯥꯏꯅ ꯅꯨꯡꯁꯤꯔꯒ
ꯍꯣꯏ
ꯑꯈꯣꯏꯅ ꯃꯣꯏꯒꯤ ꯅꯨꯡꯁꯤꯕꯗꯣ ꯎꯝ ꯑꯗꯣ ꯑꯩꯈꯣꯏꯅ ꯈꯪꯕꯤꯗ꯭ꯔꯗꯤ ꯀꯔꯝꯕ ꯃꯤꯅꯣ ꯍꯥꯏꯅ ꯈꯜꯂꯅꯤꯕ ꯃꯤꯗꯤ
ꯍꯣꯏ ꯑꯩꯅ ꯑꯩꯅꯁꯨ ꯑꯩꯈꯣꯏ ꯆꯤꯡꯔꯣꯝ ꯆꯤꯡꯔꯣꯝꯗ ꯆꯠꯂꯗꯤ ꯑꯥ ꯆꯤꯡꯔꯣꯝ ꯑꯩꯁꯨ ꯃꯣꯏꯅ ꯇꯝꯄꯥꯛꯇ ꯂꯩꯕꯒꯤ ꯆꯥꯡꯗ ꯑꯩꯉꯣꯟꯗ ꯅꯨꯡꯁꯤꯅ ꯇꯧꯕꯅꯤꯅꯀꯣ ꯑꯥ ꯑꯩꯁꯨ ꯆꯤꯡꯔꯣꯝ ꯀꯥꯔꯗꯤ ꯆꯤꯡꯒꯤ ꯆꯥꯕ ꯌꯥꯕ ꯅꯠꯇ꯭ꯔꯥ ꯃꯅꯥ ꯃꯁꯤꯡ ꯑꯣꯏꯔꯣ ꯀꯔꯤ ꯑꯣꯏꯔꯣ ꯑꯩꯅ ꯀꯨꯝꯍꯩꯒꯤ ꯆꯤꯡ ꯀꯥꯔꯗꯤꯀꯣ ꯃꯣꯏꯒꯤ ꯑꯗꯨꯝ ꯄꯨꯔꯛꯏꯅꯦ ꯍꯥꯏꯗꯤ ꯑꯁ ꯍꯣꯏ ꯃꯣꯏꯅꯁꯨ ꯅꯨꯡꯁꯤꯅ ꯎꯠꯄꯅꯤꯅ ꯑꯩꯁꯨ ꯑꯗꯨ ꯎꯠꯇ꯭ꯔꯗꯤ ꯌꯥꯗꯦꯕ
ꯍꯣꯏ ꯍꯣꯏ ꯅꯨꯄꯤꯕꯨꯗꯤ ꯑꯗꯨꯝ ꯑꯃꯔꯣꯝꯗꯗꯤ ꯌꯥꯝ ꯐ꯭ꯔꯤ ꯑꯦꯟ ꯐ꯭ꯔꯦꯡ ꯑꯣꯏꯗꯅ ꯅꯨꯡꯉꯥꯏꯗꯅ ꯅꯨꯄꯥꯁꯤꯡꯗꯤ ꯑꯁ ꯅꯨꯡꯁꯤꯌꯦ ꯍꯥꯏꯔꯁꯨ ꯄꯥꯛ ꯄꯨꯟꯕ ꯌꯥꯗꯦ ꯍꯥꯏꯕꯗꯤ ꯑꯃꯐꯥꯎ ꯑꯃ ꯒ꯭ꯌꯥꯟ ꯇꯥꯔꯗꯤ ꯑꯃ ꯉꯥꯎꯋꯦ ꯑꯃ ꯉꯥꯎꯔꯗꯤ ꯑꯃ ꯒ꯭ꯌꯥꯟ ꯇꯥꯏꯌꯦ ꯑꯁꯨꯃꯥꯏ ꯇꯧꯕꯅꯤꯅꯀꯣ
ꯎꯝ
ꯄꯥꯛ ꯄꯨꯟꯕ ꯌꯥꯗꯦ
ꯈꯪꯗꯦ ꯏꯃꯥꯟꯅꯕ ꯑꯃ ꯃꯣꯏ ꯃꯩꯇꯩ ꯑꯃ ꯂꯩꯌꯦꯕꯀꯣ
ꯎꯝ
ꯃꯥꯁꯦ ꯑꯈꯣꯏꯕꯨ ꯑꯗꯨꯝ ꯂꯨꯅ ꯇꯤꯟꯅꯈ꯭ꯔꯕꯒꯤ ꯑꯗꯨꯝ ꯂꯨꯅ ꯈꯜꯂꯦꯕ
ꯍꯣꯏ ꯅꯨꯄꯤꯒ ꯅꯨꯄꯥ ꯄꯨꯟꯕꯗꯤ ꯑꯃꯔꯣꯝꯗ ꯐꯩꯌꯦꯕ
ꯍꯣꯏ
ꯑꯗꯨ ꯅꯨꯄꯥ ꯃꯁꯦꯟ ꯇꯤꯟꯅꯕꯁꯤꯗꯤ ꯀꯩ ꯍꯥꯏꯁꯤꯔ ꯌꯥꯗ꯭ꯔꯦ ꯑꯃ ꯉꯥꯎꯔꯗꯤ ꯑꯃ ꯒ꯭ꯌꯥꯟ ꯇꯥꯏ ꯑꯃ ꯒ꯭ꯌꯥꯟ ꯇꯥꯔꯗꯤ ꯑꯃ ꯉꯥꯎꯋꯦ ꯉꯥꯥꯎꯋꯦ ꯍꯥꯏꯁꯦ ꯅꯨꯄꯤꯗ ꯑꯣꯏꯔꯣ ꯅꯤꯁꯥꯗ ꯑꯣꯏꯔꯣ ꯈꯪꯗꯦ ꯄꯩꯁꯥꯗ ꯑꯣꯏꯔꯣꯀꯣ
ꯎꯝ
ꯅꯤꯁꯥ ꯆꯥꯗꯦ ꯍꯥꯏꯔꯁꯨ ꯑꯇꯣꯞꯄꯗ ꯁꯥꯊꯤꯕꯒꯨꯝꯕ
ꯍꯣꯏ ꯇꯧꯗꯤ ꯇꯧꯕꯅꯦ
ꯏꯁ ꯋꯥꯕꯅꯦ
ꯑꯩꯗꯤ
ꯀꯩꯅꯣꯁꯦ ꯑꯗꯨꯝ ꯎꯝ ꯑꯩꯅ ꯌꯥꯝꯅ ꯂꯨꯅ ꯈꯟꯖꯕ ꯏꯃꯥꯟꯅꯕ ꯑꯃꯁꯨ ꯂꯩꯌꯦ ꯑ ꯃꯥ ꯑꯩ ꯃꯥꯅ ꯈꯪꯅꯕ ꯅꯨꯄꯤꯅ ꯑꯩꯈꯣꯏꯒꯤ